ꯀꯔꯤ ꯋꯥꯔꯤ ꯁꯟꯔꯨꯝ ꯑꯍꯧꯕꯒ ꯍꯜꯂꯣ ꯍꯜꯂꯣ ꯍꯥꯎ ꯍꯥꯎ ꯇꯥꯏ ꯇꯥꯏ
ꯆꯞꯄꯦ ꯆꯞꯄꯦ ꯆꯞꯄꯦ ꯆꯞꯄꯦ ꯅꯦꯠ ꯌꯥꯝ ꯆꯞꯄꯦ ꯇꯥꯗ꯭ꯔꯦ ꯑꯩꯗꯨ ꯑꯩꯗꯩꯩꯔ ꯃꯥꯏꯗꯩꯔ ꯅꯣꯏꯗꯨ ꯆꯞꯄꯦ
ꯈꯪꯗꯦꯅꯦ ꯑꯩꯉꯣꯟꯗꯁꯨ
ꯇꯥꯕ꯭ꯔꯣ ꯇꯥꯕ꯭ꯔꯣ ꯇꯥꯕ꯭ꯔꯣ ꯇꯥꯕ꯭ꯔꯣ
ꯄꯠ ꯄꯠ ꯇꯧꯋꯤꯅꯦ
ꯇꯠꯂꯦ ꯇꯠꯂꯦ ꯄꯠ ꯄꯠ
ꯍꯜꯂꯣ ꯍꯜꯂꯣ ꯗꯦꯅꯤꯁ ꯇꯥꯕ꯭ꯔꯣ ꯍꯂꯣ ꯗꯦꯅꯤꯁ ꯍꯜꯂꯣ ꯍꯜꯂꯣ
ꯍꯜꯂꯣ
ꯍꯜꯂꯣ ꯍꯜꯂꯣ ꯇꯥꯏ ꯇꯥꯏ ꯑꯣ ꯆꯥꯛ ꯆꯥꯔꯕꯣ
ꯑ ꯆꯥꯛꯁꯤ ꯆꯥꯛ ꯑꯩꯈꯣꯏ ꯃꯥꯅ ꯊꯣꯡꯉꯤ ꯆꯥꯗ꯭ꯔꯤ ꯑꯗꯨꯅ
ꯑꯣ ꯀꯤꯗꯧꯕ ꯆꯥꯛꯇꫭ ꯑꯩ ꯑꯩꯗꯤ ꯑꯉꯥꯡ ꯃꯌꯥꯝ ꯇꯨꯏꯁꯟ ꯇꯧꯒꯦ ꯑꯦ
ꯖꯦꯜ ꯀꯔꯤꯅꫭ
ꯑꯉꯥꯡ ꯑꯉꯥꯡ ꯀꯌꯥ ꯄꯨꯒ꯭ꯔꯃꯣ
ꯋꯥꯠ ꯗꯤꯠ ꯗ ꯗꯣꯛꯇꯔ ꯑꯦꯠꯚꯥꯏꯁ ꯇꯦꯠ ꯗꯥ ꯗꯣꯛꯇꯔ ꯑꯦꯗꯚꯥꯏꯁ ꯇꯦꯠ ꯇꯨ ꯇꯦꯛ ꯔꯦꯁ ꯅꯠꯇ꯭ꯔꯣ
ꯃꯥꯅꯦ ꯃꯥꯅꯦ ꯑꯣ ꯃꯥꯅ
ꯌꯥꯗꯕ ꯃ ꯂꯩꯔꯤ ꯅꯣꯢꯁꯦ
ꯀꯔꯤꯕꯨ ꯌꯥꯗꯣꯔꯤꯕꯅꯣ
ꯇꯨꯇꯦꯛꯇꯤ
ꯑꯣꯢꯗꯣꯢꯔꯤꯕ ꯑꯣꯢ ꯗ꯭ꯔꯤꯕ ꯈꯪꯗꯦ ꯑꯩ ꯀꯔꯤ ꯋꯥꯔꯤ ꯃꯩꯂꯩꯇ꯭ꯔꯤꯅꯦ
ꯆꯞꯈꯤꯗ꯭ꯔꯦ ꯆꯞꯈꯤꯗ꯭ꯔꯦ ꯇꯥꯔꯕ ꯇꯥꯔꯕ
ꯇꯥꯔꯦ ꯇꯥꯔꯦ ꯇꯥꯔꯦ
ꯅꯣꯏ ꯆꯥꯛ ꯆꯥ ꯆꯥꯛ ꯆꯗꯩꯔꯣ
ꯆꯥꯛ ꯆꯥꯗ꯭ꯔꯤ ꯆꯥꯛ ꯆꯥꯗ꯭ꯔꯤ ꯆꯥꯛ ꯑꯩꯈꯣꯏꯖꯨ ꯑꯩꯈꯣꯏ ꯃꯥꯅꯥ ꯊꯣꯡꯉꯦ ꯆꯥꯛ ꯑꯩ ꯐꯃꯨꯡ ꯍꯤꯞꯄꯤ
ꯋꯥꯛꯀꯤꯡ ꯆꯠꯂꯨꯖꯤ ꯂꯥ
ꯂꯥꯞꯇꯛ ꯎꯠꯂ ꯂꯥꯞꯇꯛ ꯑ ꯋꯥꯛꯀꯤꯡ ꯆꯧꯁꯤ ꯂꯥꯛꯑꯣ ꯊꯣꯛꯂꯛꯑꯣ ꯂꯑꯣ
ꯋꯥꯛ ꯆꯧꯁꯤ ꯍꯥꯏꯔ ꯋꯥꯛꯀꯤꯡ ꯎ ꯋꯥꯛꯀꯤꯡ
ꯍꯥꯢꯖꯦ ꯆꯞꯄꯦꯕ
ꯆꯞꯄꯦ ꯇꯄꯝꯃꯣꯏꯅꯦ
ꯆꯞꯈꯤꯗ꯭ꯔꯦ ꯑꯃꯨꯛ ꯂꯥꯎ ꯂꯥꯎ ꯅꯪ ꯑꯩ ꯇꯨꯡꯗ ꯂꯥꯞꯇꯛꯅ ꯏꯟꯅꯔꯛꯑꯣ
ꯆꯞ ꯆꯛ ꯆꯞꯄꯤꯕ꯭ꯔꯣ
ꯂꯕꯨꯛ ꯀꯥꯎ ꯀꯨꯝꯃꯨꯁꯦꯕ ꯋꯥꯛꯀꯤꯡ ꯊꯣꯛꯂꯛꯄ ꯑꯣꯏꯅ ꯆꯠꯄ ꯑꯣꯏꯅ ꯆꯥꯛ ꯉꯥꯏꯕ ꯑꯣꯏꯅ
ꯍꯣꯏꯅꯦ ꯍꯣꯏꯅꯦ ꯑꯗꯨ ꯆꯂ ꯆꯂꯣ ꯃꯥꯡ ꯆꯠꯂꯣ ꯃꯥꯡ ꯆꯠꯂꯣ ꯅꯪ ꯆꯠꯂꯣ ꯗꯨ
ꯆꯠꯂꯤ ꯆꯠꯂꯤ ꯆꯠꯂꯤꯅꯤ ꯅꯪ ꯅꯣꯏꯃ ꯀꯩ ꯏꯟꯖꯥꯡ ꯊꯨꯡꯍꯧꯕꯅꯣ
ꯑꯩꯈꯣꯏ ꯃꯥꯗꯨ ꯀꯩꯅꯣ ꯑ ꯑꯂꯨ ꯑꯂꯨ ꯃꯦꯠ ꯂꯒꯥ ꯊꯥꯡꯖꯤꯡꯗꯨ ꯀꯩꯅꯣ ꯇꯧꯅꯤꯅ ꯇꯧꯍꯧꯌꯦ ꯃꯣꯔꯣꯛ ꯍꯥꯞꯄ ꯃꯠꯅꯤꯅ ꯇꯧꯍꯧꯋꯦ ꯅꯣꯏ ꯅꯣꯏ ꯅꯣꯏꯗꯤ ꯀꯩ ꯍꯦꯟꯖꯥꯡ ꯊꯣꯡꯍꯧꯒꯦ
ꯍꯣꯏ ꯁꯨꯝ ꯑꯩꯅ ꯁꯨꯝ ꯈꯟꯕꯗ ꯏꯁꯣꯏꯕꯨꯝꯂ ꯀꯩꯅꯣꯃ ꯏꯔꯣꯅꯤ ꯍꯥꯏꯒꯨꯝ ꯇꯧꯒꯤꯕꯅꯤ ꯑꯗꯨ ꯏꯔꯣꯜꯂꯝꯗꯣꯏꯔꯥ ꯏꯔꯣꯜꯂꯝꯃꯣꯏꯗꯣꯏꯔꯥ ꯈꯪꯗꯦ
ꯅꯪ ꯀꯥꯏ ꯀꯥꯏ ꯆꯠꯂꯤꯅꯣ ꯅꯪꯕꯣ
ꯅꯤ ꯋꯥꯛꯀꯤꯡ ꯊꯣꯂꯛꯏꯝꯅꯤ
ꯑꯣ
ꯂ ꯂꯧꯕꯨꯛ ꯈꯥꯔꯣꯝꯗ ꯃꯩꯁꯨ ꯃꯨꯠꯂꯤ
ꯑꯣ ꯃꯁꯤꯃꯂꯤꯕ
ꯃꯩꯁꯨ ꯃꯨꯠꯂꯤ ꯑꯉꯥꯡꯗꯨꯨꯁꯨꯟꯇ
ꯑ ꯍꯥꯏꯔꯣꯑꯣ ꯍꯥꯏꯔꯣꯑꯣ ꯀꯔꯤ ꯇꯥꯔꯤ
ꯎꯝ ꯑꯉꯥꯡ ꯇꯨꯏꯁꯟ ꯇꯧꯕ ꯑ ꯑꯃꯗ ꯐꯝꯃꯅꯤ ꯑꯗꯨꯗꯤ ꯃꯩ ꯃꯨꯠꯈ꯭ꯔꯦ ꯑꯗꯨꯩ ꯋꯥꯥꯛꯀꯤꯡ ꯊꯜꯂꯛꯄꯅꯦ
ꯑꯣ ꯅꯪ ꯀꯩꯅꯣ ꯑ ꯃꯩ ꯃꯨꯠꯈꯤ ꯍꯥꯏꯁꯤ ꯃꯩ ꯀꯌꯥꯝ ꯀꯨꯏꯔꯣꯃꯣ ꯃꯨꯠꯈꯤꯕ
ꯃꯩ ꯃꯤꯅꯤꯠ ꯃꯉꯥ ꯐꯥꯔ ꯆꯠꯂꯀꯪꯗꯅꯦ ꯃꯥꯏ ꯑꯣꯏꯈꯤꯕ ꯂꯥꯛ ꯂꯥꯛꯑ ꯂꯥꯛ ꯃꯩ ꯂꯥꯛꯑ
ꯑꯣ ꯃ ꯂ ꯑꯣ ꯀꯣꯏꯁꯨ ꯃꯣꯏ ꯑꯩꯈꯣꯏꯁꯨ ꯃꯩ ꯃꯨꯠꯂꯨꯕꯅꯤꯅꯦ ꯃꯨꯠꯂꯨꯕꯗꯨ ꯑꯩꯈꯣꯏꯗꯤ ꯍꯧꯖꯤꯛ ꯂꯥꯛꯄ ꯉꯥꯏꯍꯥꯛ ꯑꯣꯏꯔꯦ
ꯑ
ꯑ
ꯆꯥꯛ ꯆꯥꯛꯆꯥꯥ ꯊꯣꯛꯑꯒ ꯍꯧꯖꯤꯛ ꯁꯅꯗ ꯊꯣꯛꯂꯛꯎꯅꯦ
ꯍꯜꯂꯇꯦ ꯂꯥꯛꯇꯣꯏ ꯂꯥꯛꯇꯣꯏ ꯍꯧꯖꯤꯛ ꯁꯥꯟꯅ ꯂꯥꯛꯇꯣꯏ
ꯂꯣꯏ ꯅꯥꯀꯟꯅ ꯁꯥꯟꯅꯩ ꯏ
ꯑꯣ ꯅꯣꯏ ꯅꯥꯀꯟꯗ ꯂꯥꯛꯀꯅꯦ ꯑꯗꯨ ꯑꯣꯏꯏꯗꯤ
ꯂꯥꯛꯑꯣ ꯂꯥꯛꯑꯣ ꯆ ꯑꯃꯃꯝꯗ ꯂꯨꯄꯥ ꯑꯦ ꯀꯨꯟꯊ꯭ꯔꯥ ꯀꯨꯟꯊ꯭ꯔꯥ ꯇꯧꯔꯒ ꯑ
ꯑꯣ ꯀꯨꯟꯊ꯭ꯔꯥ ꯀꯨꯟꯊ꯭ꯔꯥ ꯍꯥꯏꯁꯤꯦ ꯇꯤꯛꯀꯦꯠ ꯑꯃꯃꯝꯗ
ꯇꯤꯀꯦꯠ ꯄꯤꯁ ꯑꯃꯗ
ꯑꯣꯐꯤꯁ ꯑꯃꯗ
ꯎꯝ ꯇꯤꯁ ꯆꯃꯗ ꯂꯨꯄꯥ ꯀꯨꯟꯊ꯭ꯔꯥ ꯀꯨꯟꯊ꯭ꯔꯥ ꯇꯧꯔꯥ
ꯌꯥꯝꯃꯤꯅꯦ ꯅꯣꯏ ꯇꯤꯀꯦꯠ ꯃꯃꯟꯗ ꯑꯗꯨꯗ ꯃ ꯍꯥꯎꯁꯐꯨꯜꯁꯨ ꯄꯩꯁꯥ ꯌꯥꯝꯃꯝꯒꯅꯤ ꯂꯥꯏꯟꯒꯥꯡꯒꯒꯥꯡ ꯊꯝꯗ꯭ꯔꯣ
ꯂꯥꯡꯒꯗꯤ ꯊꯝꯗꯦ ꯂꯨꯄꯥ ꯆꯍꯨꯝ ꯑꯦ ꯍꯣꯏ ꯑꯗꯨꯝ ꯆꯅꯤ ꯑꯗꯨꯃꯥꯏꯅ ꯇꯧꯔꯒ ꯑꯗꯨꯝ ꯇꯧꯕꯅꯤ ꯃꯤ ꯇꯔꯥꯃꯨꯛ ꯁꯨꯔꯛ ꯇꯔꯥ ꯍꯣꯏ ꯑꯗꯨꯝ ꯃꯥꯄꯟ ꯑꯩꯈꯣꯏꯗꯤ ꯌꯦꯡꯕꯩ ꯁꯔꯨꯛ ꯌꯥꯎꯗꯦ ꯑꯩꯈꯣꯏꯗꯤ
ꯍꯣꯏ ꯅꯪ ꯑꯃꯨꯛ ꯌꯥꯎꯗ꯭ꯔꯣ ꯍꯥꯏꯔꯤꯦ
ꯌꯥꯎꯗꯦ
ꯀꯩ ꯌꯦ ꯅꯣꯡ ꯐꯥꯗꯣꯛꯁꯨ ꯌꯥꯎꯗꯕꯅꯤ ꯀꯩꯅꯣ
ꯇꯥꯟ
ꯇꯥꯏ ꯊꯃꯤꯗꯦ ꯀꯔꯤ
ꯆꯂꯣ ꯆꯂ ꯑ ꯆꯂ
ꯑꯉꯉ ꯑꯩ ꯊꯀ ꯍꯥꯏꯗꯤ ꯇ
ꯎꯝ
ꯑꯗꯨꯗꯤ
ꯁꯤꯒꯟ ꯊꯧꯔ ꯊꯧꯔꯒ
ꯍꯣꯏꯌꯦ ꯅꯨꯃꯤꯗꯥꯡꯅꯤꯅ ꯑꯩꯅ ꯍꯥꯏ ꯇꯔꯨꯕ ꯅꯨꯄꯥꯔ ꯐꯛ ꯀꯨꯝꯗꯕ ꯀꯔꯤ ꯀꯅꯥ ꯀꯅꯥ ꯑꯣꯏꯖꯥꯠ ꯑꯩ ꯃꯁꯥꯛ ꯃꯨꯟꯅꯦ ꯍꯦꯍꯧꯗꯦꯕ
ꯈꯪꯉꯦ ꯑꯩ ꯃꯁꯛ ꯃꯤꯔꯦ ꯈꯪ ꯅꯨꯄꯤꯔꯦ ꯑ ꯑꯠꯇꯤ ꯍꯟꯗꯛ ꯄꯤꯌꯥꯔꯦ ꯁꯤ ꯁꯦꯀꯦꯟꯗꯔꯤ ꯀꯥꯒꯨꯝ ꯇꯧꯕꯅꯦ ꯍꯟꯗꯛ ꯑꯦꯂꯚꯦꯟ ꯀꯥꯕꯅꯤ ꯈꯪꯗꯦꯗ ꯀꯥꯏꯗꯣꯏꯅꯣꯗꯤ ꯄꯤꯌꯥꯔ ꯀꯥꯕꯅꯤ
ꯑꯣ ꯑꯦꯁ ꯂꯧꯕꯨꯛ ꯊꯂꯛꯄꯁꯤ ꯏꯪꯉꯤꯅꯦ ꯏꯪ ꯏꯪꯂꯤ ꯇꯧꯔꯒ ꯅꯨꯡꯉꯥꯏꯅꯤ ꯉꯁꯤ
ꯎꯝ ꯅꯨꯄꯥ ꯍꯥꯏꯕꯗꯤ ꯑꯩ ꯆꯥꯎꯕꯒꯤꯗ ꯍꯥꯟꯅ ꯂꯩꯔꯝꯒꯨꯝ ꯇꯧꯅꯤ ꯏꯖꯥꯎꯕꯁꯤꯗ ꯅꯨꯄꯥꯗꯩꯅ ꯍꯟꯗꯛ ꯇꯨꯌꯦꯜꯕ ꯂꯣꯏꯈꯤꯕ
ꯑꯣ ꯑꯩꯈꯣꯏ ꯍꯩꯅ ꯊꯕꯛꯅꯦ
ꯑꯦꯂꯚꯦꯟ ꯀꯥꯏꯕ ꯑꯃꯃꯥꯏꯗ ꯀꯩꯗꯧꯔꯤꯖꯥ
ꯑꯃꯝꯃꯗ ꯀꯩꯗꯧꯔꯣꯅꯤ ꯑꯁꯨꯝꯕꯁꯤ ꯀꯣꯏꯕ ꯌꯥꯗ꯭ꯔꯦ
ꯑꯃꯝ ꯑꯊꯦꯡꯅꯤꯅꯦ ꯑꯗꯨꯃꯗꯤ ꯀꯣꯏ ꯌꯥꯗ꯭ꯔꯦ ꯑꯩꯁꯤ ꯍꯦꯛ ꯀꯣꯏꯔꯨꯕꯗ
ꯆꯤꯡꯅꯩꯔꯦ ꯀꯛꯀ ꯅꯨꯉꯥꯏꯔꯩ ꯑꯩꯗꯤ
ꯑꯗꯨꯅꯦ ꯍꯥꯏ ꯇꯧꯗꯦꯔ ꯍꯥꯏꯔꯕ ꯃꯣꯏꯗꯩꯕꯣ ꯃꯈꯨꯠ ꯃꯁꯥꯗꯤ ꯁꯥꯡꯉꯝꯗꯣꯏꯅꯦ
ꯍꯧꯔꯝꯃꯤꯅ ꯍꯥꯏꯗꯤ ꯊꯥꯖꯩ ꯉꯝꯃꯔꯣꯏꯕ
ꯃꯣꯏꯅ ꯑꯦ ꯇꯧꯗꯦ ꯇꯧꯗꯦ ꯄꯨꯡꯁꯦꯡꯅꯦ ꯍꯥꯏꯁꯨ
ꯄꯨꯡꯁꯦꯡꯅꯦ ꯄꯨꯡꯁꯦꯡꯅꯦ ꯍꯥꯏꯁꯨ ꯊꯥꯖꯕ ꯉꯝꯃꯔꯣꯏ ꯀꯔꯥꯏꯗꯩ ꯑꯦ ꯎꯔꯕ ꯃꯣꯏꯗ ꯃꯤꯅ ꯋꯥꯔꯤ ꯇꯝꯃꯛꯄ ꯃꯣꯏꯗ ꯊꯥꯖꯗ꯭ꯔꯗꯕꯨ ꯀꯅꯥꯅ ꯎꯔꯥ ꯀꯥꯟꯗꯗꯤ ꯀꯥꯅ ꯊꯥꯖꯗꯧꯅꯣ
ꯀꯥꯏꯌꯣ ꯑꯣꯖꯥ
ꯄꯨꯊꯧꯒꯠꯈꯦꯔ
ꯇꯨꯏꯁꯟ ꯂꯥꯛꯏꯅꯦ ꯍꯥꯏꯔꯒ ꯀꯔꯤ ꯇꯧꯔꯤꯒ
ꯑꯦ ꯄꯨꯡ ꯇꯔꯦꯠ ꯃꯤꯅꯤꯠ ꯅꯤꯄꯥꯟ ꯇꯥꯝꯗꯥꯏꯗ ꯀꯅꯥ ꯇꯨꯏꯁꯟ ꯑꯉꯥꯡ ꯃꯆꯥ ꯇꯧꯕꯣ ꯁꯤꯁꯨꯖꯤꯛ ꯄꯨꯡ ꯅꯤꯄꯥꯟ ꯇꯥꯟꯗꯥꯥꯏ ꯀꯩꯅꯣ ꯇꯧꯕ ꯑꯤꯏꯔꯝꯅꯤꯅꯦ ꯀꯣꯏꯁꯨꯝ ꯃꯃꯥꯟꯅꯕꯤꯗ ꯆꯠꯂꯨꯔꯒ ꯊꯦꯡꯅ ꯍꯜꯂꯛꯄ ꯀꯥꯡꯒꯨꯕ ꯇꯨꯏꯁꯟ ꯇꯨꯏꯟꯒꯨꯝ ꯃꯣꯏ ꯇꯨꯁꯟꯅꯁꯨ ꯃꯣꯏꯅ ꯍꯜꯂꯛꯏ ꯃꯐꯝ ꯂꯥꯛꯏ ꯇꯨꯏꯁꯟ ꯑꯦꯂꯚꯦꯟ ꯇꯨꯋꯦꯜꯞꯀꯤ ꯇꯨꯏꯁꯟ ꯁꯣꯝ ꯂꯧꯔꯕ ꯀꯅꯥ ꯇꯧꯕꯅ
ꯂꯩꯇꯦꯕ ꯑꯗꯨꯅ ꯌꯥꯗꯦ ꯃꯥꯏ ꯁꯣꯏ ꯁꯣꯏꯔꯤ
ꯂꯩꯇꯦꯕ ꯕꯅꯥꯟ ꯑꯃ ꯏꯂꯥꯟ ꯂꯥꯜꯂꯤꯕ
ꯂꯥꯟꯂꯤꯕ ꯕꯅꯥꯟ ꯃꯠꯇ ꯅꯠꯇ ꯌꯥꯝ ꯂꯥꯟꯂꯤ ꯃꯥꯏꯁꯦ
ꯍꯣꯏ ꯕꯅꯥꯞ ꯑꯃ ꯐꯂꯥꯜ ꯂꯥꯟꯂꯤꯕ ꯌꯥꯗꯦꯕ ꯅꯨꯄꯥꯗꯅ ꯉꯔꯥꯡ ꯊꯧꯍꯜꯂꯒ ꯅꯨꯄꯤ ꯅꯨꯄꯥꯗꯨꯅ ꯊꯧ ꯅꯨꯄꯤꯗꯨꯅ ꯇꯧꯖꯕ ꯅꯠꯇꯦ ꯃꯣꯏꯗ
ꯃꯥꯟꯅꯦ ꯅꯠꯇꯦ ꯅꯨꯄꯤꯗꯨꯅ ꯊꯧꯔ ꯅꯨꯄꯥꯅ ꯇꯣꯡꯉꯦ
ꯑꯗꯨꯏꯗꯤ
ꯏꯁꯣꯏ ꯁꯣꯏ ꯀꯩꯅꯣ
ꯒꯔꯃꯥꯔ ꯃꯥ ꯏꯂꯥꯜ ꯂꯥꯜꯂꯤꯗ ꯌꯥ
ꯌꯥꯏꯌꯦ ꯒꯔꯃꯥ ꯑꯃꯗꯤ ꯂꯥꯜꯂꯦ ꯃꯣꯏꯁꯦ
ꯁꯨꯖꯤꯛꯀꯥꯟ ꯁꯤꯗꯤꯕꯣ ꯃꯤꯠꯅ ꯎꯗꯔꯗꯤꯀꯣ ꯑꯗꯨꯅ ꯂꯩꯀꯥꯏꯗꯒꯤ ꯀꯣꯏꯕ ꯐꯔꯕ ꯈꯟꯖꯤꯟꯂꯛꯑꯦ
ꯑꯉꯡꯗꯩ
ꯑꯩꯗꯤ ꯑꯉꯥꯡ ꯃꯆꯥ ꯀ꯭ꯂꯥꯁ ꯍꯣꯏꯍꯦ ꯑꯗꯨꯁꯨ ꯏꯕꯣꯅꯦꯕ ꯍꯧꯖꯤꯛ ꯁꯤꯗ ꯀꯝꯆ ꯏꯁꯀꯥꯟ ꯇꯧꯏꯗꯣ ꯑꯉꯥꯡ ꯇꯨꯏꯁꯟ ꯇꯧꯕ ꯂꯥꯛꯑꯦ ꯑꯉꯥꯡ ꯑꯃꯉꯩꯁꯤꯗ ꯌꯣ ꯏꯔꯥꯡꯅ ꯇꯨꯝꯍꯜꯂꯦ ꯀ꯭ꯂꯥꯁ ꯁꯚꯦꯟ ꯑꯩꯠ ꯁꯚꯦꯟ ꯑꯩꯠ ꯀꯥꯡ ꯌꯧꯒꯔꯗꯤꯗꯤ ꯏꯔꯥꯡꯅ ꯏꯔꯥꯡꯅ
ꯑꯗꯨꯅ ꯑꯗꯨ ꯀꯦꯖꯤ ꯋꯥꯟꯗꯦ
ꯍꯣꯏꯍ ꯑꯣ ꯁꯣꯁꯇꯤꯅꯦꯕ ꯇꯧꯔꯑꯒ ꯁꯥꯔꯁꯤ ꯑꯣꯏꯗꯤ ꯑꯩꯅ ꯑꯗꯨꯝ ꯇꯧꯁꯤꯟꯖꯔꯒꯦ ꯊꯝꯃꯣꯗꯣ
ꯎꯝ ꯎꯝ ꯂꯣꯏꯔꯦ ꯂꯣꯏꯔꯦ ꯊꯝꯃꯒꯦ ꯊꯝꯃꯒꯦ ꯆꯥꯛ ꯆꯥꯛꯁꯦ ꯀꯧꯔꯑꯦ꯫
ꯍꯣꯏ ꯍꯣꯏ ꯊꯝ ꯊꯝ ꯊꯝ
ꯎꯝ
ꯊꯝꯃꯦ ꯊꯝꯃꯦ꯫
ꯑꯝ
ꯊꯝ